ꯇꯥꯏꯅꯦ ꯍꯦꯍꯦ ꯇꯥꯢꯌꯦ ꯀꯔꯤꯒꯤꯔ ꯇꯥꯕꯔꯣ ꯇꯕꯔꯣ꯫ ꯇꯥꯗꯕ꯭ꯔꯣ
ꯇꯕꯔꯣ꯫
ꯇꯥꯏꯌꯦ ꯇꯥꯏꯌꯦ ꯀꯩꯅꯣ ꯍꯥ ꯑꯩꯅ ꯉꯔꯥꯡꯗꯣ ꯑꯩꯅ ꯐꯥꯒꯤ ꯇꯧꯕꯅꯤꯅ ꯑꯩꯗꯣ ꯂꯩꯔꯔꯣꯏ ꯎꯝ ꯂꯩꯔꯔꯣꯏ ꯑꯗꯨꯒꯤꯅꯦ ꯍꯥꯏꯔꯒꯅ ꯍꯣꯏ ꯍꯣꯏ ꯍꯥꯏꯕ ꯅꯠꯇ꯭ꯔꯣ ꯉꯥꯔꯥꯡ
ꯑꯗꯨ ꯑꯣꯢꯔꯗꯤ ꯃꯤ ꯄꯨꯂꯞ ꯑꯁꯤ ꯈꯨꯟꯗ ꯂꯥꯛꯑꯅꯤ ꯍꯥꯢ ꯎꯝ ꯈꯨꯟꯗ ꯂꯩꯅꯤ
ꯑꯩꯅ ꯐꯥꯒꯤ ꯐꯥꯒꯤ ꯇꯧꯕꯅꯤꯅ
ꯐꯥꯒꯤꯗꯧꯕ ꯍꯥꯏꯕꯔꯣ ꯐꯥꯒꯤꯗꯧꯕ ꯀꯥꯎ ꯀꯥꯎꯕꯔꯥ ꯗꯣ ꯆꯤꯟꯊꯤꯕ ꯀꯧꯢꯗꯣ
ꯑ ꯑꯣ ꯑꯩꯗꯤ ꯐꯥꯒꯤ ꯇꯧꯔꯒ ꯂꯩꯕꯅꯦ ꯑꯩ ꯅꯣꯛꯏꯗꯨꯗꯤ ꯉꯔꯥꯡ ꯅꯣꯛꯑꯒ ꯅꯪꯗꯤ ꯑꯁ ꯌꯥꯝ
ꯐꯝ
ꯑꯗꯣ ꯑꯗꯣ ꯆꯤꯟ ꯊꯤꯕꯗꯤ ꯍꯥꯏꯅꯣꯗ ꯇꯜꯂꯦ
ꯎ ꯑꯩ ꯉꯪꯅꯤ ꯑꯗꯨꯁꯨ
ꯑꯗꯣ ꯀꯟꯅ ꯅꯪ ꯇꯨꯝꯗ꯭ꯔꯤꯉꯩꯗ ꯑꯩꯒꯤ ꯏꯁꯄꯤꯁꯦꯜ ꯄ꯭ꯔꯦꯌꯥꯔ ꯇꯧꯔꯝꯃꯨꯀꯣ ꯄꯥꯛꯁ ꯇꯧꯅꯤꯡꯉꯥꯏ ꯂꯥꯏꯔꯤꯛ ꯄꯗꯔ꯭ꯁꯨ
ꯑꯦ ꯀꯩ ꯁꯔꯗꯤ ꯂꯩꯈꯣꯏꯁꯨ ꯀꯥꯎꯕꯤꯔꯅꯀꯣ
ꯑꯁ ꯀꯥꯎꯔꯣꯏꯗ ꯀꯥꯎꯔꯣꯏꯗ ꯅꯣꯏꯅꯦ ꯀꯥꯎꯗꯣꯏꯁꯦ
ꯀꯔ ꯌꯥꯗ ꯀꯥꯎꯔꯣꯏꯗ ꯀꯥꯎꯔꯣꯏꯗ ꯍꯥꯏꯔꯒꯥ ꯍꯥꯏꯔꯒꯥ ꯀꯥꯎꯔꯥꯗꯤ ꯑꯩꯈꯣꯏꯗꯤ ꯃꯡꯖꯔꯦ
ꯅꯪꯅꯦ ꯅꯪꯅꯦ ꯅꯪꯅꯦ ꯅꯪꯗꯤ ꯀꯥꯎꯒꯅꯤꯀꯣ ꯑꯗꯨꯗꯤ
ꯑꯣ ꯆ ꯆꯕꯨ ꯑꯣꯏꯔꯦ ꯉꯥꯏ ꯀꯍ ꯆꯁꯤ ꯀ
ꯅꯣꯏꯗꯤ ꯑꯁ ꯑꯁꯤ ꯕꯤ ꯑꯦꯠꯇ ꯇꯝꯕ ꯂꯣꯏꯔꯒ ꯑꯣꯖꯥꯒ ꯑꯁ ꯀꯥꯎ ꯁꯤꯒꯤ ꯒꯣꯔꯃꯦꯟꯒꯤ ꯀꯥ ꯐꯥꯅꯦ
ꯐꯣꯟ ꯇꯧꯔꯛꯑꯗꯤ ꯀꯅꯥꯅꯣ ꯈꯪꯗꯦ ꯔꯣꯡ ꯅꯝꯕꯔ ꯍꯥꯏꯔꯗꯤ ꯂꯣꯏꯔꯦꯗꯅ ꯑꯩꯗꯤ
ꯌꯥꯔꯦ ꯌꯥꯔꯦ ꯑꯗꯣ
ꯑꯗꯨ ꯑꯗꯨ ꯅꯪ ꯑꯗꯨꯃꯥꯏꯅ ꯇꯧꯔꯁꯨ ꯀꯣ ꯍꯥꯟꯅ ꯇꯥꯎꯑꯣ ꯃꯤꯅ ꯍꯥꯏꯕ ꯅꯪꯀꯣ ꯑꯗꯨꯃꯥꯏꯅ ꯇꯧꯔꯁꯨ ꯑꯩꯗꯤꯀꯣ ꯖꯄꯥꯟꯒꯤ ꯌꯣꯠꯇꯣ ꯑꯩꯒꯤ ꯃꯥꯏꯗꯀꯣ ꯅꯞꯄꯒ ꯂꯥꯛꯀꯅꯤ ꯑꯩꯗꯤ
ꯍ ꯍꯥꯏ ꯂꯥꯛꯑꯣꯗ ꯖꯄꯥꯟꯗ ꯂꯣꯏꯔꯦ ꯑꯩꯣꯏ ꯈꯨꯟꯁꯨ ꯌꯥꯝ ꯐꯅ ꯌꯥꯝ ꯂꯩꯌꯦ
ꯃꯊꯪ ꯀꯩꯀꯥꯏꯔꯁꯤ ꯃꯊꯪ ꯀ ꯀꯥꯏꯔꯛꯇ꯭ꯔꯗꯤ ꯌꯥꯝ ꯂꯩꯩꯕꯥꯅꯦ
ꯎꯝ
ꯑꯗꯣ ꯑꯩꯅꯥ ꯅꯣꯏ ꯔꯣꯝꯗꯥ ꯂꯥꯛꯑꯗꯤ ꯑꯩꯒꯤ ꯊꯕꯛ ꯆꯠꯁꯦ ꯍꯥꯏꯕꯗꯣ
ꯍꯣꯏꯅꯦ
ꯂꯣꯆ ꯆ ꯂꯣꯆꯅ ꯆꯅꯥ ꯆꯠꯂꯝꯕ ꯑꯥ ꯀꯩꯅꯣ ꯑꯩꯈꯣꯏ ꯆꯠꯄ ꯃꯇꯝꯗ ꯑꯪ ꯒ‌ꯦꯠꯇꯤ ꯍꯥꯡꯗꯤ ꯍꯥꯡꯗꯕ ꯃꯥꯜꯂ‌ꯦꯀ‌ꯣ ꯅꯠꯇ꯭ꯔꯒ ꯃ‌ꯣꯏ ꯍꯟꯗꯛ ꯂꯩꯕ꯭ꯔ‌ꯣ
ꯀꯔꯤ ꯍꯥꯏꯕ ꯒ꯭ꯌꯥꯟ ꯇꯥꯗꯦ
ꯊꯕꯛ ꯆꯠꯁ‌ꯦ ꯍꯥꯏꯕꯗ‌ꯣ ꯑꯩꯒꯤ ꯗ‌ꯣꯀꯨꯃ‌ꯦꯟ ꯑꯃ ꯂꯧꯕ ꯆꯠꯁꯦ ꯍꯥꯏꯕꯗꯣ
ꯆꯠ ꯆꯠꯁꯦ ꯍꯥꯏꯕ ꯅꯠꯇ꯭ꯔꯣ ꯀꯔꯤ ꯍꯥꯏꯕ꯭ꯔꯥ
ꯑꯁ ꯐꯖꯅ ꯇꯥꯗꯦ ꯑꯃꯨꯛ ꯍꯥꯏꯌꯣ
ꯒꯌ꯭ꯥꯟ ꯇꯥꯥꯗꯦ ꯐꯖꯅ ꯍꯥꯏꯌꯣ ꯑꯃꯨꯛ
ꯑꯃꯣ ꯍꯗꯔ ꯐ ꯂꯩ ꯏꯕ꯭ꯔ
ꯁꯨꯇꯤ ꯍꯥꯏꯕ꯭ꯔꯥ ꯂꯩꯇꯦ ꯂꯩꯇꯦ ꯑꯩꯈꯣꯏꯒꯤ ꯑꯩꯈꯣꯏꯒꯤ ꯔꯦꯟ ꯂꯩꯕ ꯃꯐꯝꯗ ꯑꯩꯈꯣꯏꯒꯤ ꯃꯅꯥꯛꯇ ꯂꯩꯕꯗꯣ ꯑꯗꯨꯒꯤ ꯑꯥ
ꯑꯗꯨ ꯇꯝꯕ ꯇꯥꯕ꯭ꯔ‌ꯣ